ꯑ ꯇꯥꯏꯅꯦꯅꯤ
ꯑꯣ ꯑꯩ ꯑ ꯀꯔꯤꯅꯣ ꯑ ꯉꯔꯥꯡ ꯉꯔꯥꯡ ꯑꯩꯅ ꯅꯝꯒꯣꯛꯎꯦꯦ ꯁꯥꯑꯣ ꯍꯥꯏꯅ ꯍꯥꯏꯕ ꯅꯨꯄꯤ ꯑꯃ ꯂꯩ ꯀꯣ ꯑꯣ ꯑꯗꯨꯝ ꯅꯨ ꯄꯤꯗꯣꯏꯅꯦ ꯑꯣ ꯑꯗꯨꯗꯣ ꯌꯥꯝ ꯅꯨꯡꯁꯤꯕꯅꯦ ꯑꯗꯨ ꯅꯨꯄꯤꯗꯣ ꯃꯥꯗꯨꯣ ꯋꯥ ꯉꯝꯕ ꯋꯥ ꯉꯥꯡꯕꯒꯨꯝꯕꯁꯨ ꯌꯥꯝ ꯅꯨꯡꯉꯥꯏꯌꯦꯕ ꯃꯥꯗꯨꯀꯣ ꯑꯗꯣ ꯑꯩꯅ ꯑꯩꯒꯤ ꯔꯤꯁꯦ ꯑꯗꯨꯝ ꯁꯥꯔꯒ ꯃꯥꯁꯨ ꯑꯩꯁꯨ ꯆꯞ ꯃꯥꯟꯅꯕ ꯑꯃ ꯂꯩꯌꯦ ꯍꯥꯏꯕ ꯑꯗꯨ ꯑꯩꯅ ꯀꯔꯤ ꯇꯧꯕ꯭ꯔꯥ ꯍꯥꯏꯔꯒ ꯑ ꯃꯥꯁꯦ ꯃꯥꯒꯤ ꯃꯔꯨꯞ ꯅꯨꯄꯤ ꯑꯃ ꯂꯩ ꯍꯥꯏꯌꯦ
ꯑ
ꯃꯥꯒ ꯑꯗꯨꯝ ꯌꯥꯝꯅ ꯂꯨꯅ ꯇꯤꯟꯅꯕ ꯃꯃꯥꯟꯅꯨꯕꯤ ꯌꯥꯝꯃꯁꯨ ꯃꯥꯕꯨ ꯈ꯭ꯋꯥꯏꯗꯒꯤ ꯂꯨꯅ ꯈꯟꯕꯅꯦ ꯍꯥꯏꯌꯦ ꯋꯥꯅꯤꯁꯦ ꯑ ꯁ꯭ꯀꯨꯜ ꯀꯥꯔꯤꯉꯩꯗꯒꯤ ꯑꯗꯨꯝ ꯀꯩꯅꯣꯅ ꯇꯤꯟꯅꯔꯛꯄ ꯃꯥꯜꯂꯦ ꯇꯤꯟꯅꯔꯒ ꯃꯈꯣꯏꯁꯦ ꯏꯟꯁꯥꯡ ꯍꯥꯎꯇꯦ ꯏꯟꯁꯥꯡ ꯂꯧꯅꯤꯡꯉꯥꯏ ꯄꯩꯁꯥ ꯄꯤꯌꯣ ꯍꯥꯏꯔꯁꯨ ꯑꯗꯨꯝ ꯀꯥꯞꯅ ꯀꯥꯞꯄ ꯑꯗꯨꯃꯥꯏꯅ ꯕꯦꯂꯦꯟꯁ ꯂꯩꯇ꯭ꯔꯦ ꯍꯥꯏꯔꯁꯨ ꯑꯗꯨꯝ ꯀꯥꯞꯅꯕ ꯇꯧꯋꯦ ꯍꯥꯏꯌꯦꯕ ꯃꯣꯏꯁꯦ ꯑꯗꯨꯒꯗꯤ ꯃꯥꯒꯤ ꯃꯔꯨꯞ ꯅꯨꯄꯤꯒ ꯀꯈꯣꯏꯅꯕ ꯅꯨꯄꯥꯗꯨ ꯅꯍꯥꯟꯁꯦ ꯃꯕꯥꯅꯤꯁꯦ ꯃꯔꯨꯞ ꯅꯨꯄꯤꯗꯨꯒ ꯃꯕꯥꯅꯤꯁꯦ ꯁꯥꯎꯅꯈ꯭ꯔꯦ ꯍꯥꯏꯌꯦꯕ ꯅꯨꯄꯥꯗꯨꯒ ꯀꯣ ꯁꯥꯎꯅꯕꯗ ꯅꯨꯄꯥꯗꯨꯅ ꯎ ꯍꯧꯖꯤꯛꯀꯤ ꯅꯨꯄꯤꯁꯤꯗ ꯏꯕꯥꯅꯤꯅ ꯁꯥꯟꯅꯒꯗꯧꯔꯤꯕ ꯅꯨꯄꯤꯁꯤꯗ ꯅꯪꯒꯤ ꯃꯔꯨꯞ ꯅꯨꯄꯤꯗꯣ ꯑꯩꯕꯨ ꯁꯥꯎꯔꯒ ꯂꯩꯌꯦꯦ ꯁꯣꯏꯔꯦ ꯍꯥꯏꯕꯤꯌꯣ ꯑꯗꯨ ꯇꯧꯔꯦ ꯍꯥꯏꯕꯤꯌꯣ ꯍꯥꯏꯅ ꯍꯥꯏꯑ ꯍꯥꯏꯑꯦ ꯑꯗꯨꯒ ꯍꯧꯖꯤꯛꯀꯤ ꯅꯨꯄꯤꯁꯤꯅꯗꯤ ꯍꯣꯏ ꯍꯣꯏ ꯍꯥꯏꯕꯤꯒꯦ ꯀꯣ ꯍꯥꯏꯔꯒ ꯂꯩꯈ꯭ꯔꯦ ꯍꯥꯏꯌꯦꯦ ꯑꯗꯨꯒ ꯑꯗꯨꯃꯥꯏꯅ ꯃꯥꯁꯦꯨꯞ ꯃꯕꯥꯅꯤꯒꯤ ꯑꯗꯨꯝ ꯋꯥꯜ ꯊꯣꯛꯄ ꯈꯨꯗꯤꯡꯒꯤ ꯃꯥꯕꯨ ꯅꯨꯄꯥ ꯑꯗꯨꯅ ꯑꯗꯨ ꯇꯧꯕꯤꯌꯣ ꯑꯗꯨ ꯍꯥꯏꯕꯤꯌꯣ ꯍꯥꯏꯅ ꯑꯗꯨꯝ ꯇꯧꯕꯕꯨꯗꯤ ꯃꯥꯁꯦ ꯃꯇꯦꯡ ꯄꯥꯡꯕꯤꯕ ꯈꯪꯕ꯭ꯔꯥ ꯑꯗꯨꯒꯗꯤ ꯉꯔꯥꯡ ꯅꯍꯥꯟ ꯦ ꯃꯈꯣꯏꯁꯨ ꯅꯨꯄꯥꯒ ꯅꯨꯄꯤꯗꯣ ꯑꯃꯨꯛꯀ ꯋꯥ ꯊꯣꯛꯅꯈ꯭ꯔꯦ ꯍꯥꯏꯌꯦꯦ
ꯎꯝ
ꯑꯗꯨꯒꯗꯤ ꯅꯍꯥꯟꯈꯛ ꯇꯣꯛꯅꯈ꯭ꯔꯅꯤ ꯍꯥꯏꯅ ꯇꯧꯔꯝꯕ ꯑꯅꯤꯗꯣ ꯌꯥꯝ ꯅꯨꯡꯁꯤꯅꯔꯒ ꯍꯧꯖꯤꯛꯀꯤ ꯅꯨꯄꯤꯁꯤꯕꯨ ꯎ ꯃꯕꯥꯅꯤꯒꯤ ꯀꯥꯏꯅꯕ ꯀꯥꯏꯅꯍꯟꯅꯤꯡꯉꯥꯏ ꯇꯧꯕꯅꯦ ꯍꯥꯏꯅ ꯇꯥꯏꯅꯩ ꯍꯥꯏꯌꯦ
ꯑꯦꯁꯅ ꯄꯤꯔꯅꯣ
ꯅꯨꯄꯥꯗꯨꯅ ꯅꯨꯄꯥꯗꯨꯅ ꯍꯧꯖꯤꯛꯀꯤ ꯑꯩꯈꯣꯏꯒꯤ ꯃꯔꯨꯞ ꯍꯥꯏꯔꯤꯁꯤ ꯑꯃꯅꯤꯅꯤ ꯃꯔꯨꯞ ꯍꯥꯏꯔꯤꯁꯤ ꯑꯣꯣ ꯏꯕꯥꯅꯤꯒꯤ ꯃꯔꯨꯞ ꯁꯤꯗ ꯅꯨꯄꯥꯗꯨꯅ ꯍꯥꯏ ꯍꯥꯏꯌꯦ ꯅꯪ ꯑꯩꯒꯤ ꯀꯨꯏꯅꯕ ꯅꯨꯄꯤꯕꯨ ꯅꯪ ꯑꯃꯨꯛꯀ ꯋꯥꯔꯤ ꯁꯥꯕ ꯌꯥꯔꯣꯏ ꯍꯥꯏꯅ ꯍꯥꯏꯌꯦ
ꯎꯝ ꯀꯔꯤ ꯅꯨꯄꯥ ꯍꯥꯏꯁꯤꯗꯤ ꯅꯨꯄꯤ ꯅꯨꯄꯤꯁꯤꯁꯨ ꯀꯔꯤꯅꯣ
ꯑ ꯑꯗꯨꯒꯤ ꯏꯕꯥꯅꯤꯒꯤ ꯃꯔꯨꯞꯁꯤꯅ ꯑꯣ ꯍꯣꯏ ꯅꯕꯥꯅꯤ ꯑꯃꯨꯛꯀ ꯀꯔꯤꯅꯣ ꯍꯟꯖꯤꯟꯅꯔꯗꯤ ꯑꯩ ꯏꯃꯥꯟꯅꯕꯤꯕꯨ ꯑꯃꯨꯛꯀ ꯈꯨꯝꯅꯔꯔꯣꯏ ꯍꯥꯏꯅ ꯄ꯭ꯔꯣꯃꯤꯁ ꯇꯧꯕꯤꯌꯦ ꯍꯥꯏꯌꯦꯕ ꯑꯗꯨꯒꯀꯣ ꯑꯗꯨꯒ ꯈꯔ ꯂꯩꯔꯒ ꯑ ꯀꯣꯜ ꯐꯣꯟ ꯇꯧꯔꯒ ꯃꯃꯥ ꯅꯨꯄꯤꯗꯣ ꯃꯥꯏ ꯃꯔꯨ ꯅꯨꯄꯤ ꯅꯨꯄꯥꯒꯤ ꯅꯨꯄꯤꯗꯣ ꯑꯗꯨ ꯐꯣꯟ ꯇꯧꯔꯒꯣ ꯀ ꯅꯨꯄꯥꯒꯤ ꯅꯨꯄꯤꯗꯣ ꯍꯧꯖꯤꯛꯀꯤ ꯏꯕꯥꯅꯤꯒꯤ ꯃꯔꯨꯞꯄꯨ ꯕ꯭ꯂꯣꯛ ꯇꯧꯕꯤꯈ꯭ꯔꯦ ꯍꯥꯏꯌꯦꯦ ꯉꯛꯇ꯭ꯔꯥ
ꯀꯩꯅꯣ ꯌꯥꯝ ꯅꯨꯄꯥꯗꯣ ꯑꯩ ꯅꯨꯄꯤ ꯑꯁꯤ ꯅꯨꯄꯤꯕꯨ ꯈꯔ ꯄꯥꯝꯕ ꯃꯥꯜꯂꯦ ꯑꯩꯅ ꯈꯟꯕ ꯍꯥꯏꯗꯤ ꯅꯨꯄꯤ ꯅꯨꯄꯤꯗ ꯃꯃꯥꯟꯅꯕꯤꯅꯤꯅꯀꯣ ꯀꯔꯤ
ꯑꯗꯨꯒ ꯑꯗꯨꯒ ꯃꯊꯪ ꯅꯨꯃꯤꯠꯇ ꯃꯈꯣꯏꯒꯤ ꯍꯧꯖꯤꯛꯀꯤ ꯅꯨꯄꯥꯒꯤ ꯅꯨꯄꯤꯁꯤꯅꯀꯣ ꯃꯈꯣꯏꯒꯤ ꯅꯨꯄꯤꯒꯤ ꯒ꯭ꯔꯨꯞ ꯃꯃꯥꯟꯅꯕꯤꯒꯤ ꯃꯔꯨꯞꯁꯤꯡꯗ ꯑꯗꯨꯃꯥꯏꯅ ꯍꯥꯏꯕꯤꯌꯦ ꯍꯥꯏꯌꯦ ꯑꯩꯅꯗꯤ ꯀꯔꯤꯁꯨ ꯇꯧꯗꯕꯅꯦ ꯏꯕꯥꯅꯤ ꯑꯩ ꯃꯔꯨꯞꯁꯤꯅꯀꯣ ꯃꯥꯅ ꯂꯣꯏꯅꯃꯛ ꯇꯧꯕꯅꯦ ꯑꯩꯗꯤ ꯑ ꯀꯔꯤ ꯀ ꯋꯥꯁꯨ ꯃꯤꯅꯁꯨ ꯍꯥꯡꯉꯛꯃꯟꯕꯒꯤ ꯑꯩ ꯈꯨꯝꯅꯤꯡꯗ꯭ꯔꯕꯒꯤ ꯕ꯭ꯂꯣꯛ ꯇꯧꯕꯅꯤ ꯍꯥꯏꯁꯤꯅ ꯑꯩ ꯍꯥꯏꯌꯦꯅꯦ
ꯎ ꯀꯔꯤ ꯀꯔꯤ ꯍꯪꯔꯛꯄ
ꯃꯕꯥꯅꯤꯒꯤ ꯋꯥ ꯊꯣꯛꯄ ꯈꯨꯗꯤꯡꯒꯤꯗ ꯏꯕꯥꯅꯤꯒꯤ ꯃꯔꯨꯞꯁꯤꯅ ꯑꯗꯨꯝ ꯃꯇꯦꯡ ꯄꯥꯡꯕꯤꯔꯒ ꯌꯦꯡꯉꯨꯅꯤ
ꯁꯤꯁꯨ ꯑꯩ ꯑꯩꯒ ꯃꯥꯟꯅꯩꯅꯦ ꯁꯤꯁꯨ
ꯑꯗꯨꯅꯦ
ꯈꯪꯕ꯭ꯔꯅ
ꯈꯪꯗꯦ ꯈꯪꯗꯦ
ꯀꯩꯅꯣ ꯍꯥꯏ ꯁꯀꯨꯜ ꯍꯥꯏ ꯁ꯭ꯀꯨꯜꯗꯀꯥꯏꯂꯣꯡꯗ ꯂꯩꯕꯗꯣ ꯗ ꯑꯗꯨꯒ ꯅꯨꯄꯥ ꯑꯃ ꯂꯩꯕꯗꯨ ꯍꯣꯁꯇꯦꯜꯗ ꯂꯩꯕꯗꯤ ꯑꯣꯖꯥꯒꯤ ꯃꯖꯥꯗꯨ
ꯍꯣꯏ ꯍꯣꯏ
ꯇꯧꯕꯅꯦ ꯀ꯭ꯂꯥꯁ
ꯑ
ꯁ ꯀꯗ ꯔ ꯇ ꯍ ꯍ ꯑꯗꯨ ꯅꯨꯄꯥꯗꯣ ꯑꯗꯨ ꯅꯨꯄꯥꯗꯣ ꯕꯥꯅꯤ ꯈꯟꯅꯅꯕ ꯏꯕꯥꯅꯤ ꯅꯨꯄꯤꯗꯨꯒ ꯏꯕꯥꯅꯤ ꯐꯅ ꯐꯝꯃꯤꯟꯅꯩꯌꯦꯕ ꯑꯗꯨꯒ ꯅꯨꯄꯤꯗꯣ ꯃꯌꯥꯏꯗ ꯐꯝꯕ ꯑꯩꯅ ꯁꯥꯏꯠꯇ ꯐꯝꯕ ꯑꯗꯨꯒ ꯑꯩꯒꯤ ꯃꯅꯥꯛꯇ ꯅꯨꯄꯥꯗꯣ ꯊꯝꯕ ꯍꯥꯏꯕꯗꯤ ꯑꯇꯩ ꯑꯣꯖꯥꯁꯤꯡꯅ ꯆꯤꯡꯅꯕꯒꯤꯀꯣ ꯃꯕꯥꯅꯤꯁꯦ ꯐꯝ ꯌꯥꯗꯦꯕ ꯑꯗꯨꯒꯤ ꯃꯕꯥꯅꯤꯗꯣ ꯀꯩꯅꯣ ꯄ꯭ꯔꯣꯕ꯭ꯂꯦꯝꯒꯨꯝꯕ ꯂꯩ ꯑꯩꯕꯨ ꯑꯩꯉꯣꯟꯗ ꯆꯦ ꯑꯗꯨꯝ ꯄꯤꯔꯛꯄꯅꯦꯕ ꯑ ꯀꯩꯅꯣ ꯒ꯭ꯌꯥꯟ ꯇꯥꯗꯦ ꯑꯗꯨꯒ ꯅꯣꯡꯃ ꯃꯕꯥꯅꯤ ꯈꯟꯅꯕ ꯀꯔꯤ ꯃꯔꯝꯅꯣ ꯈꯪꯗꯦ ꯑꯩꯁꯨ ꯑꯗꯨꯝ ꯈꯟꯅꯒ ꯑꯗꯨꯝ ꯂꯩꯌꯦꯅꯀꯣ ꯃꯕꯥꯅꯤꯗ ꯇꯦꯝꯄꯔ ꯂꯩꯕꯅꯤ ꯇꯥꯏꯕꯅꯦꯕꯃꯥ ꯆ ꯑꯣ ꯅꯨꯄꯥꯗꯨꯅ ꯁ꯭ꯀꯨꯜꯗ ꯅꯠꯇꯦ ꯅꯨꯄꯥꯗꯨꯅ ꯑꯩꯉꯣꯟꯗ ꯗ ꯑꯥꯏꯖꯤꯗ ꯇꯦꯛꯁ ꯇꯧꯔꯒ ꯅꯨꯄꯤꯒ ꯋꯥꯔꯤ ꯁꯥꯕꯤꯌꯣ ꯑꯩꯉꯣꯟꯗ ꯇꯦꯛꯁ ꯇꯧꯔꯛꯇ꯭ꯔꯦ ꯀꯣꯜꯁꯨ ꯕ꯭ꯂꯣꯛ ꯊꯝꯕ ꯃꯥ ꯃꯥꯂꯦ ꯍꯥꯏꯕ ꯃꯥꯜꯂꯦꯕ ꯅꯨꯄꯥꯗꯣ ꯐꯣꯟ ꯍꯣꯁꯇꯦꯜꯗ ꯂꯩꯕꯅꯤꯅ ꯃꯇꯝꯁꯦ ꯐꯣꯟ ꯄꯥꯏꯕꯁꯦ ꯃꯇꯝꯁꯦ ꯎ ꯐꯔꯛ ꯇꯥꯏꯌꯦ ꯑꯗꯨꯒꯤ ꯍꯥꯏꯕꯤꯌꯣꯅ ꯑꯩ ꯅꯨꯄꯤꯕꯨ ꯇꯦꯛꯁ ꯇꯧꯕꯤꯅꯦꯕ ꯑꯗꯨꯒꯤ ꯇꯤꯃꯥ ꯍꯦꯛ ꯅꯨꯄꯥꯅꯤ ꯇꯤꯃꯥ ꯍꯦꯛ ꯀꯩꯗꯧꯔꯦ ꯅꯨꯄꯥꯅꯤ ꯀꯩ ꯀꯩ ꯈꯥꯟꯠꯅꯕ꯭ꯔꯥ ꯅꯨꯡꯁꯤꯅ ꯂꯩꯌꯅꯦ ꯑꯗꯨꯃꯥꯏꯅ ꯍꯥꯏꯕꯤꯔꯒ ꯀꯣ ꯁꯥꯎꯔꯛꯑꯦ ꯑꯩꯉꯣꯟꯗ ꯑꯗꯨꯄꯤꯗꯨꯅ ꯑꯗꯨꯒ ꯑꯩ ꯑꯩꯁꯨ ꯒ꯭ꯌꯥꯟ ꯇꯥꯦ ꯁꯥꯎꯔꯛꯑꯒ ꯀꯣ ꯑꯩꯉꯣꯟꯗ ꯋꯥꯔꯤ ꯁꯥꯗꯕ ꯋꯥꯅꯦ ꯑꯗꯨꯒ ꯅꯦꯛꯁ ꯗꯦ ꯁ꯭ꯀꯨꯜꯗꯁꯨ ꯃꯃꯥꯟꯅꯕꯤ ꯑꯃꯒ ꯑꯗꯨꯝ ꯆꯠꯈ꯭ꯔꯦꯕ ꯑꯩ ꯑꯩ ꯏꯊꯟꯇ ꯂꯩꯍꯧꯋꯦꯅꯦ ꯑꯩ ꯑꯩꯅ ꯄ꯭ꯔꯣꯕ꯭ꯂꯦꯝ ꯑꯣꯏ ꯁꯦꯝ
ꯑꯣ ꯃꯥꯗ ꯅꯨꯄꯤ ꯅꯨꯄꯤꯗꯣ ꯅꯨꯄꯤꯗꯣ ꯏꯟꯁꯤꯀ꯭ꯌꯣꯔ ꯑꯣꯏꯕ ꯃꯥꯒꯤ ꯅꯨꯄꯥꯗꯨꯒ ꯅꯪꯒ ꯎꯔꯦꯁ ꯅꯥꯕꯒꯤ ꯑꯗꯨꯃꯥꯏꯅ ꯍꯥꯏꯕ ꯇꯥꯔꯦꯅ
ꯅꯦ ꯈꯪꯗꯦ
ꯁꯥꯟꯅꯕꯗꯨ ꯃꯥꯒꯤ ꯃꯔꯝꯗ ꯁꯥꯟꯅꯕꯅꯦ ꯍꯥꯏꯕ ꯃꯥꯗꯤ ꯈꯟꯗꯕ꯭ꯔꯥ ꯍꯥꯏꯕ
ꯎꯝꯅꯦ ꯑꯩꯉ ꯑꯩꯅꯒꯣ ꯑꯁꯤ ꯅꯃꯥꯟꯅꯕꯤ ꯑꯃꯗꯣ ꯑꯗꯨꯗ ꯍꯥꯏꯕꯤꯕꯅꯦꯕ ꯑꯗꯨꯅ ꯃꯥꯁꯨ ꯌꯥꯝ ꯁꯥꯎꯕꯅꯦ ꯀꯩꯒꯤ ꯃꯕꯥꯅꯤꯒꯤ ꯐꯅꯕ ꯁꯦꯝꯕꯤꯕꯗꯣ ꯑꯩꯉꯣꯟꯗ ꯑꯃꯨꯛ ꯑꯣꯏꯅ ꯇꯩꯅꯅꯕꯗꯣ ꯒ꯭ꯌꯥꯟ ꯇꯥꯗꯦ ꯍ ꯑ ꯀꯣ ꯏꯕꯥꯅꯤꯁꯨ ꯏꯕꯥꯅꯤꯁꯦ ꯎ ꯅꯃꯥꯟꯅꯕꯤ ꯑꯃꯗꯣ ꯑꯗꯨ ꯍꯦꯟꯅ ꯏꯕꯥꯅꯤꯅ ꯍꯦꯟꯅ ꯀ꯭ꯂꯣꯁ ꯑꯣꯏꯌꯦꯕ ꯑꯣ ꯋꯥꯔꯤ ꯁꯥ ꯑꯁꯤ ꯅꯨꯄꯥ ꯋꯥꯔꯤ ꯁꯥꯕꯤꯌꯣ ꯀꯩꯒꯤ ꯁꯥꯎꯕꯅꯣ ꯑꯁꯤ ꯀꯩꯒꯤ ꯇꯧꯕ ꯇꯅꯣ ꯑꯁꯤ ꯍꯥꯏꯕ ꯑꯣꯪ ꯑꯁꯤ ꯑꯁꯤ ꯋꯥ ꯍꯥꯏꯕꯤꯕꯁꯦ ꯌꯥꯝ ꯀꯔꯤ ꯁꯥꯎꯅꯤꯡꯉꯥꯏ ꯂꯩ
ꯑꯗꯨ ꯑꯗꯨꯅꯦ
ꯑꯦ ꯌꯦ ꯇꯗ
ꯑꯗꯨ ꯑꯗꯨ ꯅꯨ ꯄꯤꯗ ꯍꯧꯖꯤꯛ ꯍꯧꯖꯤꯛ ꯑꯗꯨꯝ ꯅꯈꯣꯏ ꯎꯔꯤ ꯑꯣ ꯅꯪꯒ ꯑꯗꯨꯝ ꯂꯩ ꯁꯥꯔꯤꯕ꯭ꯔꯥ ꯍꯧꯖꯤꯛꯇꯤ
ꯍꯣꯏ ꯁ ꯁ ꯍꯣꯏ ꯀꯩꯅꯣꯅꯦ ꯍꯧꯖꯤꯛꯇꯤ ꯍꯥꯏꯕꯗꯤ ꯅꯨꯄꯥꯗꯣ
ꯑ
ꯍꯞꯇꯥ ꯑꯃꯒꯨꯝꯕ ꯑꯣꯏꯔꯝꯅꯦ ꯑꯩ ꯑꯩꯕꯨꯣ ꯑꯕꯤ ꯁꯥꯗꯣꯛ ꯑꯗꯨꯒ ꯑꯩꯉꯣꯟꯗ ꯑꯦ ꯎꯝ ꯂꯥꯜꯂꯦꯗꯤ ꯑꯗꯨꯝ ꯍꯥꯏꯗꯤ ꯍꯥꯏꯌꯦ ꯍꯥꯏꯕꯗꯤ ꯃꯕꯥꯅꯤꯗꯣ ꯌꯥꯝ ꯑꯗꯨ ꯃꯇꯝꯗ ꯌꯥꯝ ꯈꯟꯅꯕ ꯃꯥꯜꯂꯦꯕꯣ ꯑꯗꯨꯒꯤ ꯅꯨꯄꯥ ꯑꯣ ꯉꯝꯗꯕꯩꯉꯖ ꯇꯉꯄ ꯃꯥꯔꯦ
ꯌꯥꯕ꯭ꯔꯣꯅꯦ ꯑꯗꯣ
ꯁꯤꯒꯤꯟ ꯇꯥꯗꯦ ꯑꯣ ꯑꯗꯨ ꯅꯨꯄꯥꯗꯨꯁꯨ ꯀꯣ ꯑ ꯎꯝ
ꯑꯃꯕꯨ ꯍꯥꯏꯕ ꯑꯃꯕꯨ ꯍꯥꯏꯕ ꯇꯧꯕ ꯃꯥꯜꯂꯦ ꯑꯗꯨꯁꯨ
ꯑꯁ
ꯑꯩꯒꯤ ꯃꯔꯨꯞ ꯅꯨꯄꯤ ꯑꯃꯗꯨꯅ ꯁꯨꯄꯥ ꯃꯥꯜꯂꯦꯗ ꯀꯣ ꯊꯥꯏꯅ ꯐꯔ ꯑꯍꯥꯟꯕꯗ ꯑꯩꯒꯤ ꯃꯔꯨꯞ ꯑꯩꯒꯤ ꯃꯔꯨꯔꯨꯞꯇꯨ ꯑꯗꯨꯅꯁꯨ ꯄꯥꯝꯃꯦ ꯍꯥꯏꯕꯒꯨꯝ ꯇꯧꯋꯦ ꯑꯗꯨꯗꯒꯤ ꯈꯪꯕꯅꯦ ꯑꯩꯗꯤ ꯋꯥꯔꯤꯗꯣ
ꯎꯝ ꯀꯩꯅꯣ ꯑꯗꯨ ꯃꯇꯝꯗ ꯀꯣꯏꯅꯗ꯭ꯔꯤ ꯌꯦ ꯃꯕꯥꯅꯤꯗ ꯍꯥꯏꯕꯗꯤ ꯅꯪꯒꯤ ꯃꯔꯨꯞꯇꯣ ꯍꯥꯟꯅ ꯂꯥꯛꯑꯦꯅꯀꯣ ꯗꯣꯗ ꯑꯗꯨ ꯑꯗꯨ ꯅꯪꯒꯤ ꯏ ꯃꯔꯛꯇꯛꯇꯣ
ꯑꯗ ꯑꯃꯗꯥ
ꯎ
ꯑꯣ
ꯅꯪꯒꯤ ꯃꯔꯨꯞꯇꯨꯅ ꯍꯥꯟꯅ ꯄꯥꯟꯕꯥꯝꯕ ꯃꯥꯜꯂꯦ
ꯑꯣ ꯍꯣꯏ ꯑꯗꯨꯃꯥꯏꯅ ꯑꯗꯨꯗꯒꯤ ꯑꯩ ꯅꯨꯄꯥꯗꯣ ꯍꯪꯕꯅꯦ
ꯎꯝ ꯑꯗꯨꯒ ꯑꯗꯨ ꯃꯇꯝꯗ ꯑꯃꯨꯛ ꯄꯥꯝꯕ ꯃꯇꯝꯗ ꯑꯃꯗꯨꯅ ꯑꯃꯨꯛ ꯂꯥꯛꯄ
ꯑ ꯑꯁ ꯑꯗꯨꯣ ꯑꯩꯒꯤ ꯃꯔꯨꯜ ꯄꯤꯗꯨꯁꯨ ꯁꯨ ꯅꯈꯣꯏꯒꯤ ꯑꯗꯨꯗ ꯀꯥꯕꯗꯒꯤ ꯅꯨꯄꯥ ꯅꯨꯄꯥ ꯀꯣꯏꯕꯁꯤ ꯀꯣꯏꯕꯁꯤ ꯀꯔꯤꯅꯣꯅꯦ ꯏꯆꯝ ꯆꯝꯅ ꯂꯩꯔꯝꯕꯅꯦ ꯃꯥꯁꯦ ꯈꯪꯕ꯭ꯔ
ꯎ
ꯅꯣꯏꯒꯤꯗ
ꯃꯃꯥꯟꯅ ꯃꯃꯥꯟꯅꯕꯤ ꯑꯩꯈꯣꯏꯅ ꯍꯥꯏꯕꯤꯕꯅꯦ
ꯑꯣ
ꯀꯩꯅ ꯀꯩꯅꯣ ꯈꯣꯏꯗ ꯎꯝ ꯐꯅꯤꯅ
ꯍꯣꯏ ꯍꯣꯏ ꯈꯪꯉꯦ ꯈꯉ
ꯑꯗꯨꯅꯤ
ꯑꯣ ꯑꯗꯨꯝ ꯇꯧꯔꯒ ꯃꯥꯁꯦ ꯃꯑꯣꯡ ꯑꯃ ꯇꯧꯈ꯭ꯔꯦꯕ
ꯎꯝ
ꯑꯁ ꯁꯨꯃꯥꯏ ꯌꯥꯗ꯭ꯔꯦ ꯃꯥꯗꯨꯗꯒꯤ
ꯀꯩꯅꯣ ꯁꯤ ꯑꯝ ꯅꯨ ꯀ꯭ꯂꯥꯁ ꯀ꯭ꯂꯥꯁ ꯇꯨꯌꯦꯦꯜꯐ ꯃꯇꯝꯗ ꯃꯁꯝ ꯁꯥꯡꯉꯒ ꯅꯦꯄꯥꯂꯤ ꯂꯩꯕꯗꯣ ꯈꯪꯕ꯭ꯔ ꯉꯧꯕꯗꯣ ꯅꯨꯄꯤ ꯉ ꯗꯣ ꯑꯩꯈꯣꯏ ꯑꯩꯈꯣꯏ ꯀ꯭ꯂꯥꯁꯃꯦꯠꯅꯦ ꯅꯪꯁꯨ ꯈꯪꯕꯅꯤꯗ
ꯀꯅꯥꯅꯤ ꯍꯥꯏꯕ
ꯎꯝ ꯅꯦꯄꯥ ꯅꯨꯄꯥꯔꯤ ꯅꯨꯄꯤꯗꯣ
ꯈꯨꯗꯥꯏꯗ ꯂꯩ ꯂꯩꯕ
ꯔꯥꯏ ꯍꯥꯏꯕꯗꯣ ꯅꯠꯇꯦ ꯅꯤꯀꯤ ꯍꯥꯏꯕꯗꯣ ꯈꯪꯗꯕ꯭ꯔꯥ
ꯈꯪꯗꯦ
ꯑꯁ ꯀꯩꯅꯣ ꯑꯣꯏꯔ ꯈꯔꯒꯥꯏ ꯂꯧ ꯅꯨꯄꯤꯗꯣ ꯅꯨꯄꯥꯗꯣ ꯑꯗꯨ ꯑꯗꯨꯅ ꯄꯥꯝꯕꯗꯣ
ꯌꯥꯍ
ꯀꯩꯅꯣ ꯁꯤ ꯅꯤꯀꯤꯔꯥꯏ ꯍꯥꯏꯕꯗꯣ
ꯑ ꯈꯪꯗ꯭ꯔꯦ
ꯈꯪꯗꯗ ꯀꯩꯅꯣꯅꯦ ꯁꯤ ꯅꯃꯥꯟꯅꯕꯤ ꯑꯃ ꯅꯃꯥꯟꯅꯕꯤ ꯅꯨꯄꯥ ꯀꯣꯏꯅꯕ ꯅꯨꯄꯥ ꯀꯣ ꯃꯥꯒꯤ ꯑꯦꯁꯅꯦ ꯁꯤ ꯔꯒꯗꯣꯡꯝꯒꯤ ꯔꯒꯥꯏꯗꯣꯝꯒꯤ ꯅꯨꯄꯥꯗꯣ
ꯑ ꯑ ꯍ ꯍꯣꯏ
ꯑꯦꯛꯁꯅꯦ ꯅꯨꯄꯤꯅꯦ ꯅꯨꯄꯤ ꯑꯗꯨꯝ ꯐꯖꯩꯌꯦꯕ ꯍꯥꯏꯕꯗꯤ ꯉꯧꯔꯒ ꯀꯣ ꯑꯗꯨꯝꯁꯨ ꯑꯗꯨꯝ ꯀꯩꯅꯣ ꯇꯧꯕꯗꯣ ꯑꯗꯣ ꯑꯗꯨ ꯀ꯭ꯂꯥꯁ ꯑꯩꯈꯣꯏ ꯀ꯭ꯂꯥꯁ ꯏꯂꯚꯦꯟꯗꯗꯤ ꯀꯣꯔꯣꯅꯥ ꯃꯇꯝꯅꯤꯅ ꯑꯗꯣ ꯀ꯭ꯂꯥꯁ ꯏꯂꯚꯦꯟ ꯏꯂꯦꯚꯦꯟ ꯇꯨꯋꯦꯜꯐ ꯀꯥꯔꯅꯤ ꯑꯗꯨ ꯃꯇꯝꯗ ꯅꯨꯄꯥꯗꯨꯅ ꯑꯗꯨ ꯅꯨꯄꯤꯕꯨ ꯊꯦꯝꯕ ꯃꯥꯜꯂꯦ ꯊ ꯊꯦꯝꯕꯗꯣ ꯌꯥꯗꯕꯩ ꯑꯗꯣ ꯔꯒꯥꯏꯂꯣ ꯅꯨꯄꯤꯗꯣ ꯈꯪꯗꯣꯛꯄ ꯈꯪꯈ꯭ꯔꯕ ꯈꯪꯉꯒ ꯀꯣꯏꯁꯟ ꯇꯧꯔ ꯍꯪꯉꯒ ꯊꯦꯝꯗꯦ ꯁꯨꯝ ꯏꯆꯝ ꯆꯝꯅ ꯇꯦꯛꯁ ꯇꯧꯕꯅꯤ ꯌꯥꯏ ꯑ ꯇꯦꯛꯁ ꯅꯨꯄꯤ ꯑꯃꯁꯨ ꯂꯩꯌꯦ ꯃꯣꯏ ꯍꯣꯁꯇꯦꯜ ꯀꯥꯃꯤꯟꯅꯕ ꯑꯗꯣ ꯑꯗꯨꯁꯨ ꯏꯁꯀ꯭ꯔꯤꯟ ꯁꯣ ꯂꯩꯌꯦꯦꯕ
ꯎꯝ
ꯅꯨꯄꯥꯅ ꯅꯨꯄꯤꯕꯨ ꯄꯥꯝꯃꯦ ꯄꯥꯝꯃꯦꯅ ꯍꯥꯏꯕꯤꯕ ꯏꯁꯀ꯭ꯔꯤꯟ ꯁꯣꯠ ꯂꯩꯌꯦꯕ ꯑꯩꯈꯣꯏꯅ ꯅꯨꯄꯤꯅ ꯎꯠꯄꯤꯕ ꯎꯠꯄꯤꯔꯒ ꯍꯣꯏ ꯇꯧꯒꯅꯤ ꯀꯥꯏꯅꯔꯅꯤ ꯍꯧꯖꯤꯛꯇꯤ ꯀꯥꯏꯅꯔꯅꯤ ꯑꯗꯨꯒ ꯃꯕꯥꯅꯤꯗꯣ ꯋꯥꯔꯤ ꯁꯥꯕ ꯆꯠꯈ꯭ꯔꯕꯅꯦ ꯑꯁꯤ ꯂꯥꯂꯦꯟꯒꯤ ꯀꯩꯅꯣ ꯂꯩꯕꯗꯣ